ꯇꯥꯔꯦ ꯇꯥꯔꯦ ꯚꯥꯏ
ꯑꯣ ꯀꯩꯗꯧꯔꯝꯃꯤꯅꯣ
ꯑꯩꯖꯦ ꯅꯨꯄꯤꯗꯣ ꯀꯩꯅꯣ ꯆꯥꯅꯤꯡꯉꯦꯌꯦ ꯔꯣꯜ ꯆꯥꯅꯤꯡꯉꯦꯅ ꯊꯣꯛꯎꯕꯅꯦ ꯍꯜꯂꯛꯇ ꯉꯥꯏꯔꯤ ꯆꯥꯛ ꯆꯥꯔꯝꯃꯅꯤꯅꯦ ꯅꯣꯏꯗꯤ
ꯆꯥꯔꯦ
ꯎꯝ ꯀꯩ ꯏꯟꯖꯥꯡ ꯆꯥꯔꯕ
ꯑꯁ ꯑꯥ ꯉꯁꯤꯗꯤ ꯏꯟꯖꯥꯡ ꯌꯥꯝꯃꯤꯅꯦ ꯌꯦꯟꯁꯨ ꯌꯥꯎꯔꯦ ꯁꯥꯔꯦꯡ ꯊꯣꯡꯕ ꯃꯆꯥ ꯑꯝꯖꯨ ꯌꯥꯎꯔꯦ ꯊꯤꯜꯂꯛꯄ ꯑꯗꯒꯤ ꯃꯥꯏꯔꯦꯟ ꯊꯣꯡꯕ ꯑꯝꯖꯨ ꯌꯥꯎꯔꯦ
ꯑꯁ ꯌꯥꯝꯃꯤꯅꯦ ꯁꯔꯦꯡꯗꯤ ꯀꯥꯏꯗꯒꯤ
ꯁꯥꯔꯦꯡ ꯑꯩꯈꯣꯏ ꯆꯦ ꯇꯤꯡꯀꯨ ꯍꯣꯏꯒꯤ ꯊꯣꯡꯉꯦꯅ ꯃꯥ ꯍꯌꯦꯡ ꯆꯪꯗꯣꯏꯅꯦꯅ ꯊꯤꯜꯂꯛꯄ
ꯑꯣ ꯑꯁ ꯁꯔꯦꯡꯒꯗꯤ ꯍꯥꯎꯕꯅꯦꯍꯦ
ꯑꯔꯦꯡ ꯅꯪ ꯑꯗꯨ ꯂꯩꯔꯅꯤꯅ ꯆꯥ ꯐꯪꯉꯝꯃꯔꯣꯏꯅꯦ
ꯑꯩ ꯁꯤꯗ ꯌꯣꯜꯂꯤꯖꯦ ꯈꯣꯏꯒꯤ ꯑꯥ ꯉꯥꯍꯩꯗꯨꯃ ꯌꯣꯜꯂꯦ ꯑꯗꯩꯒꯤ ꯔꯧꯒ ꯉꯍꯩꯒ ꯔꯧꯒꯗꯪ ꯎꯏ ꯑꯇꯣꯞꯄ ꯑꯃ ꯎꯗꯦ ꯀꯩꯅꯣꯒꯗꯤ ꯌꯣꯜꯂꯦꯕꯣ ꯁꯤꯗ ꯈꯣꯏꯒꯤ ꯉꯥꯗ ꯉꯥ ꯑꯌꯥꯏꯕꯒꯨꯝꯕꯒꯗꯣ ꯑꯈꯣꯏ ꯁ꯭ꯋꯥꯏ ꯃꯅꯥꯛꯋꯥꯏꯗꯗꯤ ꯅꯠꯇꯦ ꯑꯗꯨꯅ ꯈꯤꯇꯪ ꯃꯨꯛ ꯆꯠꯂꯦꯕ ꯃꯥꯔꯀꯦꯠ ꯕꯤꯗꯥꯥꯟ ꯃꯥꯔ ꯀꯦꯠ ꯑꯝ ꯂꯩꯌꯦꯕ ꯑꯗꯨꯝ ꯑꯩꯈꯣꯏꯒꯤ ꯊꯨꯝꯌꯥꯛꯄꯤꯒꯨꯝꯕ ꯑꯗꯒꯤꯗꯤ ꯉꯥ ꯑꯌꯥꯏꯕ ꯀꯩꯀꯥꯕꯨꯗꯤ ꯌꯣꯜꯂꯦ ꯉꯥ ꯑꯃ ꯁꯔꯦꯡ ꯈꯣꯏꯕꯤ ꯉꯥ ꯈꯪꯕ꯭ꯔ ꯅꯪ
ꯈꯪꯉꯦ ꯈꯪꯉꯦ ꯈꯔ ꯄꯤꯛꯇꯛ ꯇꯥꯔꯒ ꯃꯨꯛ
ꯍꯣꯏ ꯍꯣꯏ ꯈꯔ ꯁꯥꯡꯇꯛ ꯇꯥꯡꯅꯣ ꯁꯥꯡꯇꯛ ꯇꯥꯎꯕꯗꯣ
ꯑꯥ
ꯄꯤꯛꯑꯒ ꯃꯁꯥ ꯄꯥꯔꯒ ꯑꯗꯨꯁꯨ ꯑꯗꯨꯝ ꯍꯥꯏꯗꯤ ꯌꯣꯜꯂꯦ ꯑꯀꯪꯕ ꯑꯣꯏꯅ
ꯑꯁ ꯑꯗꯨꯗꯣ ꯅꯥ ꯑꯍꯤꯡ ꯑꯍꯤꯡꯕꯗꯒ ꯐꯪ ꯇꯥꯔꯗꯤ ꯇꯥꯎꯔ ꯆꯥꯕ ꯊꯤ ꯍꯥꯎꯋꯦ ꯍꯥꯏꯕꯅꯦ ꯑꯩ ꯆꯥꯗ꯭ꯔꯤ ꯑꯝꯐꯥꯎ
ꯑꯣ ꯑꯍꯤꯡꯕꯖꯦ ꯈꯪꯗꯦ ꯑꯍꯤꯡꯕꯖꯦ ꯌꯣꯜꯂꯝꯕꯗꯤ ꯌꯥꯏ ꯑꯀꯪꯕ ꯌꯣꯜꯕꯅꯤꯅ ꯅꯠꯇ꯭ꯔꯥ
ꯍꯣꯏ ꯌꯣꯜꯂꯝꯅꯤ ꯊꯤꯔꯗꯤ ꯐꯪꯅꯤ